ꯍꯜꯂꯣ
ꯑ ꯀꯥꯏ ꯇꯥꯏ ꯃꯥ
ꯇꯥꯔꯤꯕ꯭ꯔꯣ
ꯑꯥ ꯇꯥꯔꯦ
ꯀꯩꯗꯧꯔꯒꯦ ꯇ ꯇꯥꯏꯌꯦ ꯇꯥꯏ ꯍꯥ
ꯊꯃꯝꯕꯅꯦꯕꯁꯨꯝ
ꯑꯣ ꯀꯔꯤ ꯆꯥꯛ ꯌꯦꯟꯁꯥꯡꯅꯤ ꯆꯥꯔꯕꯣ
ꯎꯝ ꯆꯥꯛ ꯆꯥꯔꯦ ꯣꯗꯤ ꯁꯥꯥꯔꯔꯕꯣ
ꯍꯣꯏ ꯑꯩꯁꯨ ꯆꯥꯔꯦ ꯆꯥꯔꯒ ꯀꯣꯏꯕ ꯆ ꯀꯣꯏꯕ ꯆꯂꯨꯕꯅꯤ
ꯑꯣ
ꯀꯔꯤ ꯀꯔꯤ ꯇꯧꯔꯒꯦ ꯍꯧꯖꯤꯛꯀꯥꯟ
ꯑꯩꯁꯦ ꯀ ꯀꯣꯂꯦꯖꯇꯤ ꯂꯣꯏꯔꯦ ꯑꯗꯨ ꯑꯦꯛꯖꯥꯝꯒꯨꯝꯕ ꯊꯥꯒꯦ ꯇꯧꯔꯦ ꯀꯩꯝ ꯇꯧꯗꯣꯏꯗꯕ
ꯑꯆꯦ
ꯎꯝ ꯄꯣꯗꯤ ꯀꯦꯒꯤ ꯇꯧꯔꯤꯒ
ꯀꯃꯥꯏꯅ ꯇꯧꯕ꯭ꯔꯣ
ꯃꯖꯔ ꯑꯣꯗꯔꯁꯦ ꯈꯪꯗꯦꯗꯅ ꯑꯗꯨꯝ ꯁꯥꯔꯤ ꯁꯥꯏ ꯍꯥꯏꯁꯦ ꯃꯄꯥꯟꯂꯣ ꯌꯦꯡꯅꯔꯁꯦ ꯑꯗꯨꯝ ꯏꯪꯉꯦꯗꯅ
ꯋꯦꯗꯔꯁꯦ ꯍꯜꯅꯀꯤ ꯋꯥꯋꯦꯗꯔꯁ ꯄ꯭ꯔꯥ ꯁꯁꯤꯅꯤꯅꯦ
ꯍꯅꯦ
ꯌꯥꯝ ꯈꯨꯗꯛ ꯈꯨꯗꯛꯇ ꯑꯗꯨꯝꯣꯡ ꯍꯣꯡꯅꯛꯀꯦꯕꯀꯣ
ꯎꯝ ꯑꯃꯨꯛ ꯂꯣꯡ ꯃꯪꯅꯤ ꯑꯃꯨꯛ ꯅꯨꯡꯁꯥ ꯑꯃ ꯁꯥꯟꯗꯣꯔꯛꯀꯅꯤ
ꯃꯥꯅꯥ ꯅꯨꯡꯊꯤꯜꯗꯁꯨ ꯑꯁ ꯐ꯭ꯔꯤ ꯂꯩꯕꯁꯦ ꯑꯁ ꯌꯥꯝ ꯅꯨꯡꯉꯥꯏꯇꯦꯅꯦ
ꯎꯝ
ꯕ꯭ꯔꯣ ꯍꯣꯏ ꯀꯩꯅꯣ ꯍꯣꯏ ꯀꯩꯅꯣ ꯗꯤꯦꯅꯤꯁ ꯍꯣꯏ ꯀꯩꯅꯔꯣ ꯃꯃꯥꯟꯅꯕ꯭ꯔꯣ
ꯎꯝ ꯅꯠꯇꯦ
ꯑꯣ
ꯎꯝ ꯀꯔꯤ ꯀꯔꯤ ꯇꯧꯔꯒ ꯂꯩꯕ꯭ꯔꯣ ꯅꯨꯡꯊ ꯑ ꯅꯨꯡꯊꯤꯤꯟꯗꯤ
ꯑꯩ ꯀꯔꯤꯝ ꯇꯧꯗꯦꯗ ꯅꯨꯡꯊꯤꯟꯁꯤ ꯁꯨꯝ ꯄꯣꯊꯥꯔꯝꯕꯅꯦ ꯑꯩ ꯑꯩ ꯊꯣꯛꯄ ꯀꯔꯤꯝ ꯇꯧꯗꯦ
ꯎꯝ
ꯍꯥꯏꯗꯤ ꯌꯥ ꯊꯥꯕꯒꯤ ꯂꯥꯏꯔꯤꯛ ꯈꯔ ꯄꯥꯕ ꯍꯧ ꯌꯨꯝꯗ ꯄꯥꯕꯅꯤꯅ ꯅꯨꯡꯊꯤꯟꯗꯗꯤ ꯉꯝꯗꯦꯕ ꯄꯥꯕ
ꯎꯝ
ꯍꯥꯟꯅ ꯂꯥꯏꯕ꯭ꯔꯦꯔꯤ ꯆꯠꯂꯤꯉꯩꯗꯕꯨꯗꯤ ꯉꯝꯃꯦ ꯑꯗꯨꯝ ꯀꯨꯏꯅ ꯄꯥꯕ ꯍꯥꯏꯗꯤ ꯑꯗꯨ ꯍꯧꯖꯤꯛꯇꯤ ꯌꯨꯝꯗꯗꯤ ꯅꯨꯡꯗꯥꯡ ꯅꯠꯇꯅ ꯄꯥꯗ꯭ꯔꯦ
ꯑꯦꯁ ꯂꯛ ꯄꯥꯕꯁꯦ ꯑꯗꯨꯝ ꯇꯝꯗꯤ ꯇꯜꯂꯤꯅꯦ ꯑꯗꯨ ꯑꯣꯏꯔꯁꯨ ꯄꯥꯗꯕꯗꯤ ꯄꯥꯗ꯭ꯔꯗꯤ ꯌꯥꯗꯕꯀꯣ
ꯎꯝ
ꯁꯨꯝ ꯁꯨꯝ ꯅꯣꯡꯃꯒꯤ ꯈꯖꯤꯛ ꯈꯖꯤꯛ ꯑꯗꯨꯝ ꯇꯧꯗ꯭ꯔꯗꯤ ꯀꯨꯏꯅ ꯊꯥꯗꯣꯛꯑꯗꯤ
ꯎꯝ ꯀꯨꯏꯅ ꯊꯥꯗꯣꯛꯈ꯭ꯔꯗꯤ ꯌꯥꯗꯕꯅꯦ ꯎꯝ ꯀꯨꯏꯅ ꯊꯥꯗꯣꯛꯈ꯭ꯔꯗꯤ ꯄꯥꯅꯤꯡꯗꯕꯅꯦꯕ
ꯂꯥꯏꯔꯤꯛꯁ ꯑꯃꯨꯛꯀ ꯄꯥꯕ ꯀꯣꯏꯕ ꯆꯠꯄ ꯁꯥꯟꯅꯕ ꯈꯣꯠꯄ ꯁꯨꯃꯥꯏꯅ ꯇꯧꯔꯒ ꯅꯨꯃꯤꯠ ꯆꯨꯞꯄ ꯁꯨꯃꯥꯏꯅ ꯂꯩꯕꯁꯤꯅꯦ ꯈ꯭ꯋꯥꯏꯗꯒꯤ ꯕꯦꯁ ꯇꯥꯔꯦꯅꯦ
ꯃꯥꯅꯤ ꯃꯥꯅꯤ ꯈꯔ ꯀꯣꯏ ꯆꯠꯊꯣꯛꯇ꯭ꯔꯗꯤ ꯋꯥꯈꯜꯁꯤꯁꯨ ꯌꯥꯔꯛꯇꯕꯅꯦꯕ
ꯃꯅꯦ ꯃꯅꯦ ꯍꯧꯖꯤꯛꯀꯥꯟꯁꯦ ꯑꯁ ꯌꯥꯝ ꯁꯥꯃꯟꯕꯒꯤꯀꯣ ꯃꯄꯥꯟ ꯀꯣꯏꯕ ꯆꯠꯄꯁꯨ ꯌꯥꯝ ꯅꯨꯡꯉꯥꯏꯗ꯭ꯔꯦꯅꯦ
ꯕꯣꯜꯁꯦ ꯀꯩꯅꯣ ꯂꯩꯔꯣ ꯃꯄꯥꯜ ꯃꯄꯥꯜ ꯂꯩꯔꯤꯔꯣ ꯑꯣ ꯀꯩ ꯀꯩ ꯇꯧꯔꯤꯅꯣ ꯁꯨꯝ ꯌꯨꯝ ꯂꯩ ꯌꯥꯗꯦ ꯀꯩꯅꯣꯗ ꯁꯨꯝ ꯂꯩꯔꯤ
ꯌꯨꯝ ꯌꯨꯝꯗ ꯑꯗꯨꯝ ꯑꯗꯨꯝ ꯍꯟꯗꯛꯀꯤ ꯐ꯭ꯔꯤꯗ ꯑꯗꯨꯝ ꯂꯩꯗ ꯍ ꯁꯨꯝ ꯐ꯭ꯔꯤꯗ ꯐ꯭ꯔꯤꯗ ꯑꯗꯨꯝ ꯂꯩ ꯍꯧꯖꯤꯛꯀꯥꯟꯒꯤ ꯔꯣꯇꯤꯟꯁꯤꯗꯤ ꯑꯁ ꯂꯣꯏꯔꯅꯦ ꯑꯌꯨꯛ ꯍꯧꯒꯠꯂꯒ ꯆꯥꯛ ꯆꯥꯔꯅꯤ ꯅꯨꯡꯊꯤꯟꯗ ꯑꯃꯨꯛꯀ ꯇꯨꯝꯃꯅꯤ ꯏꯚꯤꯅꯤꯡꯗꯣ ꯏꯚꯤꯅꯤꯡ ꯋꯥꯛ ꯆꯠꯂꯅꯤ ꯑꯃꯨꯛꯀ ꯍꯜꯂꯛꯑꯒ ꯆꯥꯛ ꯆꯥꯔꯅꯤ ꯅꯨꯡꯗꯥꯡ ꯑꯃꯗ ꯕꯣꯜ ꯑꯃꯒ ꯌꯦꯡꯉꯅꯤ ꯑꯗꯨ ꯃꯥꯏꯅꯔ ꯑꯁꯤꯒꯤ ꯔꯣꯇꯤꯟꯁꯤꯗ ꯍꯧꯖꯤꯛꯀꯥꯟꯁꯦ ꯑꯗꯨꯝ ꯂꯩꯔꯤꯗ
ꯑ ꯕꯣꯜ ꯃꯇꯝꯅꯤꯅ ꯕꯣꯜꯁꯨ ꯌꯦꯡ ꯌꯥꯗꯕꯅꯤ
ꯃꯥꯅꯦ ꯃꯥꯅꯦ ꯃꯣꯏ ꯂꯩꯔꯦ ꯅꯣꯏꯗꯤ ꯀꯔꯤ ꯀꯔꯤ ꯇꯧ ꯅꯗꯤ ꯗꯦꯂꯤ ꯑꯦꯛꯇꯤꯚꯤꯇꯤꯁ ꯀꯔꯤ ꯀꯔꯤ ꯇꯧꯔꯒ ꯂꯩꯔꯦ
ꯑ ꯃꯤꯔꯦꯝ ꯑꯣꯏꯔꯤ ꯆꯞ ꯃꯅꯩ ꯆꯥꯛ ꯆꯕꯥ ꯈꯣꯠꯄ ꯃꯥꯥꯟꯅꯔꯦ ꯑꯗꯨꯗꯒꯤ ꯍꯥꯟꯅꯗꯤ ꯑꯩ ꯗꯦꯂꯤꯚꯔꯤ ꯆꯠꯂꯝꯕꯅꯦꯕ ꯍꯧꯖꯤꯛꯇꯤ ꯏꯔꯥꯡ ꯂꯩꯕꯗꯒꯤ ꯗꯦꯂꯤꯚꯔꯤ ꯆꯠꯄ ꯂꯦꯞꯈ꯭꯭ꯔꯦꯕ
ꯎꯝ
ꯍꯥꯏꯗꯤ ꯒꯥꯔꯤ ꯂꯥꯛꯇꯕꯗꯒꯤ ꯑ
ꯐ꯭ꯔꯤꯗ ꯂꯩꯕ ꯃꯇꯝꯗ ꯏꯁꯥ ꯁꯦꯝꯁꯤꯔꯥ ꯍꯥꯏꯅ ꯑꯗꯨꯝ ꯈꯜꯂꯤ ꯑꯩꯈꯣꯏꯁꯨ
ꯎꯝ ꯌꯥꯏ ꯁꯦꯝꯍꯧ ꯌꯥꯏ
ꯐ꯭ꯔꯤꯗ ꯂꯩꯔꯒ ꯏꯁꯥꯁꯨ ꯏꯁꯥꯁꯨ ꯐꯖ ꯀꯩꯅꯣ ꯏꯁꯥ ꯐꯍꯧꯗ꯭ꯔꯗꯤ ꯃꯤꯅ ꯉꯥꯡꯒꯅꯦꯕꯀꯣ ꯐ꯭ꯔꯤꯗ ꯂꯩꯔꯤ ꯒꯩ ꯏꯁꯥ ꯏꯁꯥꯁꯨ ꯐꯒꯠꯇꯦ ꯀꯔꯤ ꯀꯔꯤꯅꯣ ꯇꯧꯔꯝꯅꯤ ꯍꯥꯏꯅ ꯆꯤꯡꯅꯕ ꯂꯩꯅꯤꯕ
ꯁꯥ ꯁꯦꯝꯕ ꯇꯜꯂꯁꯨ ꯌꯨꯝꯒꯤ ꯃꯄꯥꯟ ꯍꯧꯧꯔꯅ ꯀꯨꯞꯁꯨ ꯀꯨꯞꯁꯨ ꯉꯧꯍꯟꯈꯤꯗꯦ ꯁꯟꯕ꯭ꯔꯟꯁꯨꯦ ꯐꯍꯟꯈꯤꯗ ꯌꯨꯝꯗ ꯂꯩꯕꯤꯕ
ꯎꯝ ꯑꯁ ꯍꯧꯖꯤꯛꯀꯥꯟꯒꯤꯗꯤ ꯑꯁ ꯁꯥꯕꯁꯤꯗꯤ ꯉꯍꯥꯛ ꯊꯣꯛꯂꯛꯄꯗ ꯏꯁꯥꯁꯦ ꯀꯩꯅꯣꯝ ꯇꯧꯕ ꯋꯥꯅꯤꯗ
ꯌꯥꯗꯕꯅꯤ ꯋꯥꯕꯅꯤ ꯋꯥꯕꯅ ꯑꯗꯨꯝ ꯍꯥꯟꯕꯅꯤ
ꯃꯥꯟꯅꯦ ꯃꯥꯟꯅꯦ
ꯕꯦꯔꯥꯅꯦꯕ
ꯑꯁ ꯍꯧꯖꯤꯛꯀꯥꯟ ꯁ꯭ꯀꯤꯟ ꯅꯨꯡ ꯌꯥꯝ ꯁꯥ ꯁꯥꯃꯟꯕꯅꯤꯅꯀꯣ ꯍꯦꯛ ꯉꯥꯏꯍꯥꯛ ꯊꯣꯛꯂꯕ ꯑꯗꯨꯝ ꯁ꯭ꯀꯤꯟ ꯕ꯭ꯔꯟ ꯑꯗꯨꯝ ꯇꯧꯔ ꯂꯩꯔꯦ ꯁꯟ ꯕ꯭ꯔꯟ
ꯍꯧꯖꯤꯛꯇꯤ ꯅꯨꯡꯁꯥꯁꯦ ꯌꯥꯔꯛꯇ꯭ꯔꯦꯕ
ꯎꯝ
ꯃꯣꯏ ꯀꯣꯂꯦꯖ ꯀꯣꯂꯦꯖ ꯂꯣꯏꯔꯕꯣ
ꯑꯣ ꯀꯣꯂꯦꯖꯇꯤ ꯂꯣꯏꯔꯦ
ꯑꯣ
ꯆꯤꯡ ꯀꯥꯕꯒꯨꯝꯕ ꯆꯠꯇꯕ꯭ꯔꯣ ꯅꯣꯏꯗꯤ
ꯆꯤꯡ ꯀꯥꯕ ꯍꯥꯏꯔꯣ ꯆꯤꯡ ꯍꯥꯏꯁꯦ ꯑꯇꯣꯞꯄ ꯁꯨꯝ ꯑꯔꯥꯞꯄꯗꯤ ꯆꯠꯇꯦꯗ ꯁꯨꯝ ꯑꯩꯈꯣꯏ ꯂꯩꯀꯥꯏ ꯑꯅꯛꯄꯗ ꯂꯩꯕ ꯆꯤꯡ ꯂꯩ ꯋꯥꯀꯤꯡ ꯆꯠꯄꯗ ꯑꯃꯨꯃꯨꯛ ꯀꯥꯏ
ꯎꯝ ꯑꯁ ꯑꯗꯨꯅ ꯈ꯭ꯋꯥꯏꯗꯒꯤ ꯕꯦꯁ ꯇꯥꯏꯅꯦ
ꯎꯝ ꯆꯤꯡ ꯇꯣꯏꯅꯗꯤ ꯀꯥꯗꯦ ꯍꯞꯇꯥ ꯑꯃꯗ ꯑꯃꯨꯃꯨꯛꯇꯤ ꯀꯥꯏ
ꯑꯁ ꯑꯗꯨ ꯐꯩ ꯈꯣꯏꯗꯤ
ꯍꯞꯇꯥꯗ ꯍꯥꯏꯔꯨꯅꯦ ꯊꯥꯗ ꯐꯥꯎ ꯀꯥꯗꯦꯅꯦ
ꯎꯝ ꯍꯥꯏꯗꯤ ꯑꯃꯨꯃꯨꯛ ꯋꯥꯊꯣꯛꯑꯦꯕ ꯍꯥꯏꯗꯤ ꯍꯛꯆꯥꯡꯗꯣ ꯅꯨꯡꯉꯥꯏ ꯂꯨꯝꯖꯜꯂꯛꯄ ꯌꯥꯎꯋꯦꯕ ꯈꯪꯕ꯭ꯔꯥ
ꯃꯥꯟꯅꯦ ꯃꯥꯟꯅꯦ ꯍꯛꯆꯥꯡ ꯍꯛꯆꯥꯡꯒꯤ ꯀꯩꯅꯣ ꯌꯥꯝ ꯀꯥꯟꯅꯕ
ꯎꯝ
ꯍꯥꯏꯕꯗꯤ ꯐ꯭ꯔꯦꯁ ꯏꯌꯥꯔꯁꯨ ꯌꯥꯝ ꯂꯩꯕꯅꯀꯣ
ꯎꯝ
ꯑꯗꯨꯃꯥꯏꯅ ꯇꯧꯒꯤ ꯌꯥꯝ ꯀꯥꯟꯅꯕꯅꯤ ꯈ꯭ꯋꯥꯏꯗꯒꯤ ꯐ ꯑꯐꯕꯁꯤ ꯏꯁꯥꯁꯦ ꯑꯗꯨꯝ ꯆꯥꯔꯒ ꯇꯨꯝꯕ ꯆꯥꯕ ꯈꯣꯠꯄ ꯑꯗꯨꯝ ꯇꯧꯔꯒ ꯂꯩꯕꯁꯦ ꯏꯁꯥꯁꯦ ꯏꯌꯥ ꯌꯥꯗꯦꯕ ꯀꯣ ꯑꯗꯨꯒꯤ꯫ ꯍꯨꯃꯥꯡꯁꯨ ꯃꯔꯛ ꯃꯔꯛꯇ ꯊꯣꯛꯀꯗꯕꯅꯦꯕꯀꯣ ꯑꯥ꯫ ꯄꯩꯔꯒ ꯂꯩꯔꯝꯅꯦꯕ꯫
ꯎꯝ꯫
ꯎꯪ꯫
ꯀꯥꯏꯗꯩ ꯑꯣꯏꯗꯣꯏꯅꯣ ꯕꯔꯣꯁꯦ꯫
ꯍꯥ꯫
ꯍꯥꯏꯗꯤ ꯀꯩꯅꯗꯣ꯫ ꯑꯗꯤ ꯀꯃꯥꯏ ꯃꯅꯤ ꯄꯨꯨꯔ ꯀꯥꯏꯗꯩꯅꯣ ꯍꯥꯏꯕꯅꯤꯗ꯫
ꯎꯝ꯫ ꯀꯣꯏꯕꯗꯤ ꯆꯠꯇꯤ ꯆꯠꯂꯝꯅꯤꯅ ꯅꯣꯏꯁꯨ꯫
ꯎꯪ ꯆꯠꯂꯦ ꯆꯠꯂꯦ꯫
ꯑꯩꯈꯣꯏ ꯃꯔꯨꯞ ꯃꯄꯥꯡ ꯇꯤꯟꯅꯔꯒ ꯑꯍꯥꯎ ꯑꯍꯥꯎꯕ ꯆꯥꯕꯗꯨ ꯑꯁ ꯃꯇꯝꯁꯨ ꯑꯃꯨꯛ ꯐꯪꯍꯧꯗ꯭ꯔꯤꯅꯦ꯫
ꯀꯩꯗꯧꯕꯗ ꯐꯪꯍꯧꯗ꯭ꯔꯤꯅꯣꯕ ꯍꯥꯏꯗꯤ ꯂꯥꯏꯔꯤꯛ ꯄꯥꯏꯉꯩꯅ ꯐꯪꯍꯧꯗꯣꯏꯔꯥ ꯊꯕꯛ ꯆꯠꯂꯤꯉꯩ ꯐꯪꯍꯧꯗ꯭ꯔꯤꯔꯥ꯫
ꯎꯝ꯫
ꯊꯕꯛ ꯇꯧꯔꯤꯀꯥꯟꯗ ꯐꯪꯍꯧꯗ ꯑꯣꯏꯗꯕ꯫
ꯑꯥ꯫
ꯊꯕꯛ ꯇꯧꯔꯤꯀꯥꯟꯗ ꯄꯨꯟꯕ ꯐꯪꯍꯧꯗ꯭ꯔꯤꯔꯥꯕꯥ꯫
ꯃꯥꯅꯦ ꯃꯥꯅꯦ ꯍꯧꯖꯤꯛꯀꯥꯟꯗꯤ ꯑꯁ꯫ ꯍꯦꯛ ꯂꯥꯏꯔꯤꯛ ꯇꯝꯕ ꯂꯣꯏꯕꯗꯒꯤ꯫ ꯑꯁ ꯎꯅꯕ ꯎꯅꯕ ꯐꯪꯗ꯭ꯔꯤꯅꯦ ꯃꯔꯨꯞ ꯀꯡꯕꯨꯁꯨ꯫
ꯎꯝ ꯃꯥꯅꯤ ꯃꯥꯅꯤ ꯂꯥꯏꯔꯤꯛ ꯇꯝꯃꯤ ꯀꯥꯟꯗ ꯅꯨꯡꯉꯥꯏꯕꯅꯤ ꯃꯇꯝꯗꯤ꯫
ꯎꯝ ꯑꯃꯅ ꯑꯃꯅ ꯊꯕꯛ ꯈꯔ ꯈꯔ ꯑꯗꯨꯝ꯫ ꯐꯪꯍꯧꯈ꯭ꯔꯦ ꯃꯥꯅ ꯂꯩꯍꯧꯋꯦ꯫ ꯑꯗꯨꯃꯥꯏꯅ ꯂꯩꯈ꯭ꯔꯦꯕ꯫ ꯈ꯭ꯋꯥꯏꯒꯤ ꯅꯨꯡꯉꯥꯏꯕ ꯃꯇꯝꯁꯦ ꯑꯩꯈꯣꯏꯅ ꯂꯩꯃꯤꯟꯅꯕ ꯃꯇꯝꯗꯣ ꯑꯗꯨꯗꯒꯤ ꯑꯍꯦꯟꯕ ꯅꯨꯡꯉꯥꯏꯕ ꯃꯇꯝ ꯂꯩꯇ꯭ꯔꯦ꯫
ꯎꯝ ꯍꯥꯏꯗꯤ ꯅꯨꯡꯉꯥꯏꯕ ꯃꯇꯝꯗ ꯍꯥꯏꯗꯤ ꯂꯥꯏꯔꯤꯛ ꯇꯝꯕ ꯃꯇꯝꯗ ꯂꯣꯏꯔꯦꯗ ꯑꯁꯦꯡꯕꯗꯤ꯫ ꯑꯩꯈꯣꯏꯅ ꯅꯉꯥꯏ ꯑꯉꯥꯡ ꯑꯣꯏꯅꯤ ꯈꯜꯂꯛ꯫ ꯇꯣꯛꯑꯦ ꯂꯥꯏꯛ ꯇꯝꯂꯣꯏꯔꯒ ꯅꯨꯡꯉꯥꯏꯗꯣꯏ ꯈꯕꯗꯣ꯫
ꯎꯝ ꯑꯁ ꯊꯥꯏꯅ ꯑꯩꯈꯣꯏꯅ ꯂꯋꯥꯔ ꯀ꯭ꯂꯥꯁ ꯇꯧꯕꯗ꯫ ꯃꯤꯅ ꯍꯥꯏꯌꯔ ꯀ꯭ꯂꯥꯁ ꯇꯝꯕ ꯀꯥꯡꯕꯨꯗ ꯌꯥꯝ ꯀꯜꯂꯛꯆꯕꯅꯦꯕꯀꯣ ꯍꯥꯏꯕꯗꯤ꯫ ꯌꯥꯝ ꯄꯥꯝꯖꯕꯗꯣ ꯌꯥꯝ ꯀꯩꯅꯣ꯫ ꯌꯥꯝ ꯋꯥꯡꯅ ꯈꯟꯈꯤꯕ ꯂꯩꯏꯗꯅ꯫
ꯃꯥꯅꯤ ꯃꯥꯅꯤ ꯈꯣꯏꯅ ꯍꯥꯏꯗꯤ ꯀ꯭ꯂꯥꯁ ꯇꯦꯟꯁꯤ ꯂꯣꯏꯔꯗꯤ ꯅꯨꯡꯉꯥꯏꯔꯅꯤ ꯈꯜꯂ
ꯎꯝ ꯑꯗꯨꯃꯥꯏꯅ ꯇꯧꯔꯒ ꯂꯩꯔꯤꯕ ꯃꯤꯅ ꯀꯣꯂꯦꯖ ꯀꯥꯕ ꯎꯕꯗ ꯑꯁ ꯃꯣꯏꯁꯦ꯫ ꯀꯣꯂꯦꯖꯅꯤꯅꯦ ꯁꯨꯝ ꯈꯜꯂꯒ ꯂꯩꯌꯦꯕꯀꯣ ꯍꯥꯏꯕꯗꯤ ꯑꯈꯣꯏ ꯑꯗꯨꯝ ꯃꯇꯝꯗꯣ ꯈꯣꯏ ꯑꯈꯣꯏꯁꯨ ꯑꯗꯨꯝ ꯃꯇꯝꯗꯣ ꯑꯉꯥꯡꯑꯣꯏꯗ ꯅꯤꯡ ꯈꯜꯂꯝꯕꯗꯣ ꯍꯧꯖꯤꯛꯇꯤ ꯑꯈꯣꯏꯁꯨ ꯂ ꯍꯥꯏꯕ ꯀꯌꯥꯝ ꯑꯐ ꯅꯨꯡꯉꯥꯏꯕ ꯑꯍꯦꯟꯕ ꯄꯣꯠ ꯂꯩꯗꯅ
ꯃꯥꯟꯅꯤ ꯃꯥꯟꯅꯤ ꯂꯩꯇꯦ
ꯈꯜꯂꯤꯕ ꯋꯥꯈꯜꯗꯨꯒ ꯍꯧꯖꯤꯛꯐꯥꯎ ꯍꯧꯖꯤꯛ ꯑꯈꯣꯏꯅ ꯀꯩꯅꯣ ꯐꯪꯍꯧꯁꯤꯅ ꯀꯌꯥꯝ ꯈꯦꯅꯕ ꯂꯩꯇꯦꯕꯀꯣ
ꯎꯝ
ꯂꯥꯏꯔꯤꯛꯁꯤ ꯂꯥꯏꯔꯤꯛꯁꯤ ꯁꯨꯝ ꯁꯨꯝ ꯇꯝꯕꯗ ꯕꯤꯠꯇꯤ ꯂꯩꯗꯤ ꯂꯩꯁꯤꯟ ꯂꯩꯗꯤ ꯂꯩ ꯂꯩꯕꯅꯤꯅꯀꯣ
ꯅꯨꯡꯉꯥꯏꯕꯅꯤ ꯂꯥꯏꯔꯤꯛ ꯇꯝꯈ꯭ꯔꯁꯨ ꯊꯥꯗꯣꯛꯅꯤꯡꯗꯕ
ꯎꯝ ꯑꯁ ꯃꯍꯥꯎ ꯐꯪ ꯃꯍꯥꯎ ꯐꯪꯉꯗꯤ ꯑꯁ ꯌꯥꯝ ꯅꯨꯡꯉꯥꯏꯕꯅꯤꯅꯤ ꯅꯍꯥꯟꯋꯥꯏ ꯑꯩꯈꯣꯏ ꯑꯈꯣꯏꯒꯤ ꯇꯥꯛꯄꯤ ꯇꯝꯕꯤꯔꯕ ꯒꯨꯔꯨꯁꯤꯡꯅ ꯍꯥꯏꯕꯗꯣ ꯌꯥꯝ ꯆꯨꯝ ꯌꯥꯝ ꯆꯨꯝꯃꯦꯕꯀꯣ ꯍꯥꯏꯗꯤ ꯑꯩꯈꯣꯏ ꯃꯇꯝꯁꯦ ꯂꯥꯔꯅꯤꯡ ꯏꯁꯇꯦꯖꯇ ꯐꯖꯅ ꯈꯪꯍꯧꯗ꯭ꯔꯗꯤ ꯀꯩꯅꯣ ꯀꯩꯅꯣ ꯇꯧꯋꯤ ꯍꯥꯏꯕꯗꯣ ꯃꯇꯝ ꯃꯇꯝ ꯂꯩꯗꯅ
ꯃꯥꯟꯅꯤ
ꯑꯗꯨꯒꯤ ꯑꯩꯈꯣꯏꯅ ꯃꯇꯝ ꯂꯩꯔꯤꯉꯩꯗꯗꯤ ꯐꯖꯅ ꯇꯧꯍꯧꯋꯣ ꯇꯧꯍꯧ ꯍꯥꯏꯕꯗꯣ
ꯈꯪꯗ꯭ꯔꯦꯗ ꯁꯨꯝ ꯂꯥꯏꯔꯤꯛꯁꯨ ꯁꯨꯝ ꯁꯨꯝ ꯇꯜꯂꯒꯅꯤ ꯍꯧꯖꯤꯛ ꯅꯣꯏ ꯅꯣꯏꯔꯣꯝꯗ ꯋꯦꯗꯔ ꯀꯃꯥꯏꯅ ꯇꯧꯕ꯭ꯔꯥ ꯑꯩꯈꯣꯏꯔꯣꯝꯗꯤ ꯃꯝꯕ ꯍꯧꯔꯤꯅꯦ ꯇꯥꯕ꯭ꯔꯣ
ꯑꯣ ꯇꯥꯏꯌꯦ ꯋꯦꯗꯔꯁꯦ ꯀꯃꯥꯏꯅ ꯇꯧꯕꯅꯣ ꯅꯣꯏꯔꯣꯝꯗ ꯍꯧꯖꯤꯛ ꯇꯥꯕ꯭ꯔꯣ ꯍꯜꯂꯣ
ꯍꯜꯂꯣ
ꯍꯜꯂꯣ ꯑꯣ ꯇꯥꯕ꯭ꯔꯣ
ꯇꯥꯏꯌꯦ ꯇꯥꯏꯌꯦ
ꯑ ꯈꯔ ꯅꯦꯠꯋꯥꯛꯁꯦ ꯈꯔ ꯇꯞꯄꯒꯨꯝ ꯇꯧꯋꯦ ꯀꯩꯅꯣ ꯅꯣꯏꯔꯣꯝꯗ ꯋꯦꯗꯔ ꯑꯩꯈꯣꯏꯔꯣꯝꯗꯗꯤ ꯑꯁꯤꯗ ꯃꯪꯕ ꯍꯧ ꯑꯃꯨꯛ ꯍꯧꯔꯤꯅꯦ
ꯉꯁꯤꯗꯤ ꯅꯣꯡ ꯃꯪꯕꯩ ꯇꯥꯏꯞ
ꯐꯖꯅ ꯍꯩꯔꯛꯂꯕ ꯃꯥꯜꯂꯦ ꯍꯣꯔꯦꯟ ꯑꯍ
ꯎꯝ ꯍꯧꯖꯤꯛ ꯅꯣꯡ ꯆꯨ ꯃꯇꯝꯗꯤ ꯌꯧꯕꯨ ꯌꯧꯔꯛꯅꯤ ꯖꯨꯟ ꯖꯨꯟ ꯂꯣꯏꯔꯛꯇꯨꯔꯦ ꯖꯨꯂꯥꯏꯗꯒꯤ ꯍꯧꯔꯛꯑꯅꯤ
ꯑꯣ ꯑꯗꯨꯅꯦ ꯍꯧꯖꯤꯛꯇꯤ ꯑꯁ ꯀꯩꯅꯣ ꯅꯣꯡ ꯌꯥꯝ ꯗꯔꯀꯥ ꯇꯥꯕ ꯃꯇꯝꯅꯤꯅꯦ ꯎꯍꯝ
ꯍꯧꯖꯤꯛꯀꯥꯟ ꯀꯩ ꯏꯟꯖꯥꯡꯅ ꯍꯥꯎꯔꯤꯒꯦ ꯕ꯭ꯔꫭ
ꯍꯥꯥ
ꯀꯩ ꯏꯟꯖꯥꯡꯅ ꯍꯥꯎꯔꯤꯒꯦ
ꯇꯥꯗꯦ ꯃꯨꯛꯀ ꯍꯥꯏꯕꯤꯌꯣ
ꯍꯧꯖꯤꯛ ꯍꯧꯖꯤꯛꯀꯥꯟꯁꯦ ꯀꯩ ꯏꯟꯁꯥꯡꯅ ꯍꯥꯎꯔꯤꯒꯦꯕ
ꯑꯁ ꯑꯍꯥꯎꯕ ꯈꯛꯇꯅꯤꯅꯦ ꯍꯥꯏꯕꯗꯤ ꯃꯅꯥ ꯃꯁꯤꯡ ꯑꯅꯧꯕ ꯑꯃꯨꯛꯀ ꯍꯧꯕ ꯃꯇꯝꯅꯤꯅꯀꯣ ꯑꯍꯧꯕ ꯃꯇꯝꯅꯤꯅ ꯑꯍꯥꯎ ꯑꯍꯥꯎꯕ ꯑꯗꯨꯝ ꯆꯥꯔꯦꯗ ꯍꯥꯏꯇꯥꯔꯦ ꯐ꯭ꯔꯦꯁ ꯐ꯭ꯔꯦꯁ ꯑꯣꯏꯕꯗꯣ ꯐ ꯆꯥꯕ ꯐꯪꯉꯤꯗꯅ ꯑꯩꯗꯤ ꯁ꯭ꯄꯦꯁꯤꯐꯤꯛ ꯑꯣꯏꯅ ꯁꯤ ꯍꯥꯎꯋꯤ ꯁꯤ ꯍꯥꯎꯋꯤ ꯍꯥꯏꯕ ꯂꯩꯇꯦ
ꯑꯥ
ꯐ꯭ꯔꯦꯁ ꯆꯥꯕ ꯐꯪꯕꯗꯨꯅ ꯑꯗꯨꯅ ꯑꯗꯨꯝ ꯍꯥꯎꯋꯤꯗ ꯑꯩꯗꯤ ꯍꯥꯎꯗ ꯍꯥꯎꯔꯦ
ꯍꫭꯏ
ꯅꫭꯏꯗꯤ
ꯍꯣꯏ ꯍꯧꯖꯤꯛꯀꯥꯟꯗꯤ ꯑꯗꯨꯝ ꯏꯟꯖꯥꯡ ꯃꯅꯥ ꯃꯁꯤꯡꯅ ꯍꯦꯟꯅ ꯆꯥꯕꯅ ꯐꯩꯗ ꯁꯥ ꯉꯥ ꯕꯨꯗꯤ ꯃꯅꯥ ꯃꯁꯤꯡꯅ ꯍꯦꯜꯂꯦ ꯍꯧꯖꯤꯛꯇꯤ
ꯃꯥꯅꯦ ꯃꯥꯅꯦ
ꯁꯥꯎꯒꯔꯤꯒ ꯁꯤꯗꯤ ꯁꯧ